ꯇꯕꯔꯣ ꯍꯣꯏ ꯍꯣꯏ ꯇꯥꯏ ꯎꯝ
ꯆꯥꯛ ꯀꯩꯗꯧꯉꯩ ꯊꯣꯡꯒꯦꯔꯣ
ꯍꯣꯏ ꯇꯥꯝꯃꯣ ꯊꯣꯡꯉꯣꯟꯗ ꯏꯊꯟꯗ ꯂꯩꯕꯕꯨ ꯅꯨꯡꯉꯥꯏꯌꯦ
ꯏꯗꯦꯟ ꯆꯥꯕꯕꯅꯤ
ꯎꯝ
ꯏꯟꯁꯥꯡ ꯍꯥꯎꯔꯗꯤ ꯈꯔ ꯐꯕ ꯏꯟꯁꯥꯡꯁꯨꯣ ꯍꯥꯎ ꯍꯥꯎꯇꯦ
ꯑꯗꯨ ꯅꯣꯏ ꯅꯣꯏ ꯃꯅꯥꯛꯇ ꯔꯦꯟꯗꯕꯣ
ꯑꯥ
ꯐ꯭ꯔꯤꯖ ꯃꯆꯥꯒꯨꯝꯕ ꯊꯝꯃꯔꯗꯤ ꯁꯥꯒꯨꯝꯕ ꯂꯧꯔꯒ ꯑꯗꯨꯝ ꯊꯝꯃꯒ ꯆꯥꯕ ꯌꯥꯕꯀꯣ
ꯑꯥ ꯑꯗꯨꯅꯦ ꯁꯥꯃꯟꯕꯒꯤꯀꯣ ꯌꯥꯗꯦ ꯏꯟꯁꯥꯡ ꯅꯥꯄꯤꯕꯅꯤ ꯑꯗꯨ ꯊꯝꯕꯗꯣ ꯀꯨꯏꯅ ꯊꯝꯕ ꯌꯥꯔꯦꯕ ꯑꯗꯨꯝ ꯄꯨꯝꯃꯦꯕ
ꯍꯣꯏ ꯃꯤꯅꯤ ꯐ꯭ꯔꯤꯖꯀꯨꯝꯕ ꯂꯩꯔꯗꯤꯀꯣ ꯏꯪꯍꯟꯅꯤꯡꯉꯥꯏ
ꯎꯝ ꯑꯗꯨꯅꯤ ꯅꯣꯏ ꯑꯗꯨꯗꯤ ꯈꯨꯟ ꯂꯄꯅꯤꯅ ꯁꯥꯕ ꯈ꯭ꯔ ꯐꯔꯞꯅꯤꯀꯣ
ꯍꯣꯏ ꯐꯔꯦ ꯑꯩꯗꯤ ꯃꯔꯛ ꯃꯔꯛꯇ ꯖꯔꯁꯤꯁꯨ ꯍꯥꯄꯦ ꯑꯁꯤ ꯈꯨꯠꯇꯣ ꯍꯦꯛ ꯍꯦꯛ ꯏꯪꯒꯟꯕꯒꯤ
ꯎꯝ ꯑꯣꯏꯔꯝꯃꯅꯤ
ꯒꯨꯠꯅꯥꯏꯠ ꯒꯨꯠꯅꯥꯏꯠ ꯑꯃꯨꯛ ꯊꯥꯑꯒꯦ ꯂꯣꯏꯈ꯭ꯔꯦ ꯉꯁꯥꯏ ꯑ ꯊꯥꯕꯗꯣ
ꯎꯝ
ꯒꯨꯠꯅꯥꯏꯠꯒꯨꯝꯕ ꯃꯅꯝꯁꯨ ꯅꯨꯡꯉꯥꯏꯇꯦ ꯍꯥꯏꯗꯤ
ꯑꯗꯨꯗꯤ ꯅꯪ ꯒꯨꯠꯅꯥꯏꯠ ꯌꯨꯁ ꯇꯧꯗꯕ꯭ꯔꯣ
ꯑꯗꯨꯝ ꯃꯔꯛ ꯃꯔꯛꯗꯤ ꯑꯗꯨꯝ ꯊꯝꯅꯩ ꯑꯗꯨ ꯑꯣꯏꯔꯁꯨ ꯌꯥꯝ ꯇꯣꯏꯅꯗꯤ ꯌꯨꯁ ꯇꯧꯗꯦꯗ ꯑꯩꯗꯤ ꯍꯥꯏꯗꯤ ꯃꯅꯝꯗꯣ ꯅꯨꯡꯉꯥꯏꯇꯦꯕ ꯅꯝꯕꯗꯣ ꯈ‌ꯦꯠꯅꯗꯦꯕ ꯑꯗꯨꯒꯤ
ꯅꯨꯡꯉꯥꯏꯇ ꯅꯨꯡꯉꯥꯏꯇꯕꯅꯦꯕ ꯒꯨꯠꯅꯥꯏꯇ
ꯎꯝ
ꯅꯦꯁ ꯀꯨꯝꯕ ꯂꯩꯕ ꯃꯤꯕꯨꯗꯤ ꯌꯥꯗꯕ ꯃꯂꯦ ꯍꯦꯟꯅ
ꯎꯝ ꯃꯅꯝꯗ‌ꯣ
ꯎꯝ
ꯑꯁꯤꯗꯤ ꯕꯥꯜ ꯌꯦꯡꯒ‌ꯦꯔꯣ
ꯑꯩ ꯉ ꯇꯨꯝ ꯈꯅꯤꯡꯉꯁꯤꯗꯤ ꯑꯩ ꯀꯅꯥ ꯊꯣꯛꯄ꯭ꯔꯣ ꯉꯁꯤ
ꯉꯁꯤꯗꯨ ꯁꯥꯎꯠ ꯑꯐ꯭ꯔꯤꯀꯥꯒ ꯀꯅꯥꯗꯥ
ꯀꯅꯥꯂ
ꯎꯝ ꯇꯋ‌ꯦꯜꯐ ꯊꯔꯇꯤꯗ
ꯎꯝ
ꯑꯣꯏ ꯑꯗꯨꯒꯤ ꯈꯔ ꯉꯟꯅꯁꯨꯟꯅꯔꯗꯤ ꯐꯥꯕꯀꯣ
ꯎꯝ
ꯊꯦꯡ ꯊꯦꯡꯅ ꯁꯥꯕꯅꯤꯅꯅꯥ ꯈꯔ ꯄꯛ ꯇꯥꯏꯅꯦ
ꯇꯦꯟ ꯊꯥꯔꯇꯤꯒꯨꯝꯕꯅꯦꯀꯣ
ꯇ꯭ꯋꯦꯜꯞꯐ ꯊꯥꯔꯇꯤ
ꯏꯁꯁ ꯊꯦꯡꯃꯜꯂꯤꯍ‌ꯦ ꯑꯗꯨꯗꯤ
ꯎꯝ ꯊ‌ꯦꯡꯉ‌ꯦ
ꯅꯣꯏ ꯅꯣꯏ ꯅꯨꯄꯥꯈꯣꯏꯗꯤ ꯑꯗꯨꯝ ꯉꯥꯏꯔꯒ ꯁꯥꯟꯅꯕ ꯌꯥꯏꯌꯦ ꯑꯦ ꯌꯦꯡꯕ ꯌꯥꯏ
ꯎꯝ
ꯅꯪꯗꯤ ꯀꯅꯥꯗ ꯌꯦꯡꯕ꯭ꯔꯣ ꯐꯣꯟꯗ ꯌꯦꯡꯕ꯭ꯔꯣ ꯇꯤꯚꯤꯗ ꯌꯦꯡꯕ꯭ꯔꯣ
ꯐꯣꯟꯗ ꯑꯗꯨꯝ ꯌꯦꯡꯉꯦꯅ
ꯑꯣ ꯅꯊꯟꯗꯔꯣ ꯃꯤꯒ
ꯎꯝ ꯏꯊꯟꯇ ꯑꯣꯏ ꯑꯗꯨꯝ ꯐꯣꯟꯗ ꯑꯗꯨꯝ ꯇꯣꯏꯅ ꯌꯦꯡꯕꯅꯤꯅ ꯌꯦꯡꯕ ꯑꯗꯨꯝ ꯅꯨꯡꯉꯥꯏꯗ
ꯑꯣ
ꯇꯨꯝꯃꯔꯒ ꯌꯦꯡꯉꯗꯤ ꯌꯥꯝ ꯅꯨꯡꯉꯥꯏꯔꯦ
ꯎꯝ ꯅꯣꯏꯖꯨ ꯐꯣꯟꯗꯁꯨ ꯌꯦꯡꯕ ꯌꯥꯏꯅ
ꯍꯣꯏ ꯌꯦꯡꯕ ꯌꯥꯏ
ꯋꯦꯕꯁꯥꯏꯠꯇꯁꯨ ꯑꯗꯨꯝ ꯌꯦꯡꯕ ꯌꯥꯕꯅꯦ ꯑꯗꯣ ꯑꯦꯞꯁꯀꯨꯝꯕꯁꯨ ꯂꯩꯕꯅꯦꯕ ꯌꯦꯡꯅꯤꯡꯉꯥꯏ ꯀꯣ
ꯎꯝ
ꯑꯗꯨꯗ ꯅꯦꯠꯐꯇꯤ ꯅꯨꯡꯉꯥꯏꯔꯝꯃꯅꯤꯅ ꯅꯣꯏꯔꯣꯝꯗꯁꯨ
ꯍꯣꯏ ꯅꯨꯡꯉꯥꯏꯌꯦ ꯀꯩ ꯃꯥꯗꯣ ꯋꯦꯕꯁꯥꯏꯠꯇ ꯍꯣꯏ ꯃꯤ ꯌꯦꯡꯅꯕꯒꯨꯝ ꯇꯧꯕꯅꯦ ꯀꯔꯝꯗꯕꯒꯨꯝꯕꯀꯣ
ꯑꯣ ꯌꯦꯡꯉꯕꯅꯦ ꯍꯥꯏꯗꯤ ꯑꯁꯤ ꯖꯤ ꯐꯥꯏꯚ ꯍꯥꯏꯅ ꯃꯣꯏ ꯄꯤꯕꯗꯣ
ꯎꯝ
ꯑꯗꯨꯗꯗꯤ ꯁꯞꯁꯀ꯭ꯔꯥꯏꯞ ꯇꯧꯗ꯭ꯔꯗꯤ ꯌꯦꯡꯕ ꯌꯥꯗꯦꯏꯕ
ꯑꯥ
ꯎꯝ ꯋꯦꯞꯁꯥꯏ ꯑꯇꯣꯞꯄ ꯌꯦꯡꯕ ꯌꯥꯕ ꯌꯥꯝ ꯂꯩꯌꯦꯕ
ꯎꯝ
ꯍꯟꯗꯛꯗꯤ ꯑꯗꯨꯝ ꯐ꯭ꯔꯤ ꯂꯩꯔꯝꯃꯃꯣꯏꯅ ꯅꯪꯁꯨ
ꯐ꯭ꯔꯤ ꯂꯩꯔꯝꯔꯣꯏꯕ ꯍꯣꯏ ꯐ꯭ꯔꯤꯅꯤ ꯄꯨꯔꯥ ꯐ꯭ꯔꯤꯅꯤ
ꯉꯉꯥꯏꯔꯅꯦ ꯄꯨꯟꯁꯤꯁꯦ
ꯑꯦꯛꯖꯥꯝꯁꯨ ꯍꯧꯋꯤꯒꯦꯗꯧꯔꯦ ꯃꯇꯥ ꯁꯥꯕ꯭ꯔꯣ
ꯃꯊꯥ ꯀꯩꯌꯝ ꯁꯥꯕꯗꯤ ꯑꯣꯏꯗꯦꯗ
ꯅꯨꯄꯥꯅꯤ ꯅꯠꯇ꯭ꯔꯣ
ꯎ ꯅꯨꯡꯉꯥꯏꯔꯅꯤ ꯅꯨꯡꯉꯥꯏꯔꯦ ꯅꯨꯡꯉꯥꯏꯇ꯭ꯔꯗꯤ ꯅꯨꯡꯉꯥꯏꯇ꯭ꯔꯦ ꯂꯣꯏꯔꯅ
ꯍꯣꯏ ꯑꯗꯨꯝꯕ ꯃꯈꯟꯗ ꯂꯩꯕꯁꯦ ꯅꯨꯡꯉꯥꯏꯌꯦ ꯑꯗꯨꯗꯣ ꯑꯩꯗꯤ ꯃꯊꯥ ꯌꯥꯝ ꯁꯥꯒꯟꯕꯅꯦꯕ꯫ ꯑꯦꯛꯖꯥꯝꯒꯨꯝꯕ ꯊꯥꯒꯗꯧꯔꯦꯗꯤ ꯑꯁ
ꯎ
ꯇꯨꯝꯕꯁꯨ ꯁꯨꯡꯉꯝ ꯉꯝꯔꯣꯏ꯫
ꯍꯣꯏ ꯅꯨꯄꯤꯗꯤ ꯈꯔ ꯑꯗꯨꯝ ꯇꯧꯋꯦ꯫ ꯑꯩꯈꯣꯏꯁꯨ ꯅꯍꯥꯟꯗꯤ ꯑꯗꯨꯃꯥꯏꯅ ꯇꯧꯕꯅꯦ ꯑꯗꯣ ꯍꯟꯗꯛꯇꯤ ꯀꯩꯁꯨ ꯇꯧꯗ꯭ꯔꯦꯗ꯫
ꯎꯝ꯫
ꯎꯝ ꯎꯝ ꯎꯝ꯫ ꯅꯣꯏꯁꯨ ꯑꯁꯤꯔꯣꯝꯗ ꯂꯥꯛꯇ꯭ꯔꯕꯣ ꯍꯟꯗꯛꯇꯤ꯫
ꯑꯁꯤꯔꯣꯝꯗ ꯍꯥꯏꯕꯗꯤ꯫
ꯑ ꯏꯝꯐꯥꯜ ꯀꯣꯏꯔꯛꯇ꯭ꯔꯕꯣ ꯍꯥꯏꯕꯅꯤꯗ꯫
ꯂꯥꯛꯀꯦ ꯂꯥꯛꯀꯦ ꯑꯩ ꯁꯥꯔꯇꯤꯐꯤꯀꯦꯠ ꯂꯧꯕ ꯂꯥꯛꯇ꯭ꯔꯤ꯫
ꯅꯍꯥꯟ ꯂꯧꯋꯦ ꯍꯥꯏꯕ ꯅꯠꯇ꯭ꯔꯣ꯫
ꯂꯧꯗ꯭ꯔꯦ ꯑꯗꯨꯗꯣ ꯑꯣꯐꯤꯁ ꯍꯥꯡꯗꯦ ꯑ꯫
ꯑꯣ ꯑꯣ꯫
ꯑꯣꯐꯤꯁ ꯍꯥꯡꯗꯦ ꯑꯗꯨꯒꯤ ꯍꯟꯈ꯭ꯔꯦ꯫
ꯑꯣ꯫
ꯑꯩꯈꯣꯏ ꯀꯖꯤꯟ ꯕ꯭ꯔꯗꯔꯗꯣ꯫ ꯃꯥꯒ ꯂꯩꯕ ꯑꯗꯨꯒꯤ꯫
ꯑꯣ꯫
ꯋꯥꯟ ꯗꯦ ꯂꯩꯔꯒ ꯆꯠꯀꯦ꯫
ꯎꯝ꯫ ꯑꯩꯗꯤ ꯅꯍꯥꯟꯗꯣ ꯂꯧꯕ꯭ꯔꯅ ꯈꯟꯕ꯫
ꯂꯧꯗ꯭ꯔꯤꯗ ꯑꯁ ꯂꯧꯅꯤꯡꯈ꯭ꯔꯦ ꯑꯩ ꯁꯠ ꯁꯠ ꯁꯠ ꯂꯧꯅꯤꯡꯈ꯭ꯔꯦ꯫
ꯑꯁ ꯍꯣꯏ ꯃꯣꯏꯗꯁꯨ ꯀꯨꯏꯅ ꯊꯝꯕꯁꯨ ꯌꯥꯗꯕꯀꯣ꯫
ꯎꯝ꯫
ꯁꯤꯗꯤ ꯍꯟꯗꯛꯇꯤ ꯑꯁ ꯅꯣꯡ ꯅꯨꯡꯁꯥ ꯊꯥ ꯊꯣꯛꯑꯗꯤ ꯌꯥꯝ ꯀꯟꯕ ꯑ ꯁꯥꯕꯅꯦ ꯍꯟꯗꯛ꯫
ꯑꯣ ꯍꯟꯗꯛꯀꯤ ꯋꯦꯗꯔꯁꯤꯀꯣ꯫
ꯍꯣꯏ꯫
ꯅꯥꯒꯟꯕ ꯋꯦꯗꯔꯅꯦ ꯁꯤꯁꯦ ꯄꯨꯔꯥ꯫
ꯎꯝ꯫
ꯄꯨꯔꯥ ꯁꯝꯃꯔ ꯑꯣꯏꯕꯅꯤꯅ ꯅꯣꯡ ꯆꯨꯨꯔꯗꯤ ꯈꯔ ꯅꯨꯡꯉꯥꯏ ꯑꯗꯨ ꯅꯣꯡ ꯆꯨꯗ꯭ꯔꯗꯤ ꯁꯥꯕꯅꯤ ꯅꯣꯡ ꯆꯨꯕꯅ ꯈꯔ ꯂꯩꯕ ꯅꯨꯡꯉꯥꯏꯌꯦ ꯁꯤꯗꯗꯤ
ꯎꯝ
ꯅꯣꯡ ꯆꯨꯕꯁꯦ ꯅꯨꯡꯉꯥꯏꯌꯦ ꯑꯁꯦꯡꯕ
ꯍꯣꯏ ꯅꯣꯡ ꯆꯨꯕꯗ ꯅꯨꯡꯉꯥꯏꯌꯦ
ꯑꯗꯨꯗꯤ ꯅꯪꯗꯤ ꯁꯤꯖꯟꯗ ꯀꯔꯝꯕꯅ ꯔꯦꯅꯤꯁꯤ ꯁꯤꯖꯟ ꯆꯨꯁ ꯇꯧꯕ꯭ꯔꯣ
ꯑꯩꯗꯤ ꯑꯁ ꯋꯤꯟꯇꯔ
ꯋꯤꯟꯇꯔ ꯅꯣꯏꯔꯣꯝꯗꯣ ꯋꯤꯟꯇꯔ ꯑꯗꯨꯝ ꯑꯣꯏꯕ ꯅꯠꯇ꯭ꯔꯣ
ꯑꯩꯈꯣꯏꯔꯣꯝꯗꯗꯤ ꯈꯔ ꯏꯪꯉꯦ ꯍꯣꯏ ꯆꯤꯡꯅꯤꯅ ꯀꯣ
ꯎꯝ ꯁꯝꯃꯔ ꯑꯣꯏꯔꯁꯨ ꯌꯨꯝ ꯁꯥꯕ ꯑꯣꯏꯔꯦꯕ ꯎꯝ
ꯑꯗꯨꯒꯤ ꯅꯣꯡꯁꯨ ꯈꯠ ꯑꯗꯨꯝ ꯆꯨꯔꯒ ꯂꯩꯕꯅꯦ ꯍꯟꯗꯛꯇꯤ ꯁꯤ ꯁꯝꯃꯔ ꯅꯦ
ꯎꯝ
ꯅꯣꯡ ꯆꯨꯃꯟꯕꯒꯤ ꯑꯃꯨꯛ ꯅꯨꯡꯉꯥꯏꯇꯕꯅꯤ
ꯏꯝꯐꯥꯟ ꯑꯣꯏꯠ ꯑꯗꯨꯗꯒꯤ ꯋꯦꯗꯔꯗꯤ ꯅꯨꯡꯉꯥꯏꯕ꯭ꯔꯣ ꯅꯪ ꯂꯩꯐꯝꯒꯤ ꯋꯦꯗꯔꯗꯣ
ꯍꯣꯏ ꯅꯨꯡꯉꯥꯏꯌꯦ ꯑ ꯑꯁ ꯁꯥꯏꯌꯦꯕ ꯃꯔꯛ ꯃꯔꯛꯇꯤ ꯑꯗꯨꯝ ꯅꯨꯡꯉꯥꯏꯌꯦ ꯑꯗꯣ ꯅꯣꯡ ꯆꯨꯔꯗꯤꯀꯣ ꯑꯗꯣ ꯃꯔꯛ ꯃꯔꯛꯇꯗꯤ ꯌꯥꯝ ꯁꯥꯏꯌꯦ
ꯑꯗꯨꯒꯤ ꯍꯨꯖꯤꯛꯇꯤ ꯐꯣꯡꯃꯟ ꯊꯣꯛꯑꯒ ꯂꯩꯔꯦꯅ ꯅꯣꯏꯖꯨ ꯎꯕ꯭ꯔꯣ
ꯍꯣꯖꯤꯛꯔꯣ
ꯍꯣꯏ ꯅꯣꯏ ꯅꯣꯏꯗꯤ ꯀ꯭ꯂꯥꯎꯗꯤ ꯑꯣꯏꯔꯝꯒꯅꯤ ꯑꯗꯨꯒꯤ ꯎꯔꯝꯔꯣꯏꯀꯣ
ꯑꯩ ꯔꯨꯝꯗ ꯂꯩꯌꯦ ꯌꯦꯡꯒꯦ ꯒꯨꯟꯅꯥꯏꯠꯀꯤ ꯃꯩꯈꯨꯅ ꯑꯁ ꯑꯩ ꯁꯣꯔ ꯍꯣꯟꯕ ꯉꯝꯗꯦ ꯑꯣ ꯃꯝꯒ꯭ꯔꯦ ꯃꯝꯒ꯭ꯔꯦꯕ ꯍꯧꯖꯤꯛꯁꯦ
ꯍꯣꯏ ꯍꯣꯏ ꯑꯣꯏꯔꯝꯒꯅꯤ ꯅꯣꯏꯔꯣꯝꯗꯗꯤ ꯀ꯭ꯂꯥꯎꯗꯤꯁꯨ ꯑꯣꯏꯕꯩ ꯑꯣꯏꯔꯝꯒꯅꯤꯅ ꯅꯣꯏꯗꯣ
ꯎꯝ ꯑꯝ ꯕ꯭ꯂꯦꯛ ꯑꯣꯏꯌꯦ
ꯎꯝ ꯀꯥꯡꯖꯦ ꯌꯥꯝꯃꯦ ꯍꯧꯖꯤꯛꯀꯨꯝꯕ ꯃꯇꯝꯁꯦꯀꯣ
ꯍꯣꯏ
ꯈꯔ ꯃꯝ ꯑꯥ ꯀꯨꯏꯅ ꯃꯝꯈ꯭ꯔꯗꯤ ꯂꯩꯇꯕꯅꯦ ꯌꯥꯝ ꯑꯗꯣ ꯍꯧꯖꯤꯛ ꯃꯝꯔꯤꯉꯥꯏ ꯃꯝꯒꯦ ꯇꯧꯔꯤꯉꯩꯗ ꯌꯥꯝ ꯂꯩ
ꯅꯪꯗꯣ ꯐꯨꯠꯕꯣꯜ ꯑꯗꯨꯝ ꯇꯣꯏꯅ ꯁꯥꯟꯅꯕ ꯆꯠꯄꯥ ꯃꯥꯜꯂ‌ꯦꯀꯣ
ꯍꯣꯏ ꯑꯗꯨꯝ ꯆꯠꯂꯦ ꯑꯦꯕ꯭ꯔꯤꯗꯦ ꯑꯗꯨꯝ ꯆꯠꯂꯦꯗ
ꯑꯗꫭ ꯄꯩꯁꯥ ꯄꯤꯔꯝꯒꯅꯤꯀꯣ ꯅꯣꯏ ꯁꯅꯥꯕꯗꯣ
ꯎꯝ ꯁꯝ ꯇꯔꯐꯗ ꯑꯗꯨꯨꯝ ꯁꯟꯅꯌꯦ ꯑꯗꯨꯒꯤ ꯍꯥ
ꯄꯥꯏꯌꯦꯕ
ꯅꯠꯇ‌ꯦ ꯁꯥꯟꯅꯤꯡꯕꯒꯤ ꯑꯗꯨꯝ ꯆꯠꯄꯅꯤꯅꯥ ꯑꯗꯨꯒꯤ ꯄꯩꯁꯥ ꯂꯩꯇ꯭ꯔꯁꯨ ꯑꯗꯨꯝ ꯆꯠꯂꯦ
ꯎꯝ
ꯑꯗꯨꯒꯤꯅꯤ ꯄꯩꯁꯥ ꯑꯗꯨꯖꯨ ꯅꯦ ꯄꯩꯁꯥ ꯇꯣꯏꯅ ꯆꯠꯄꯗꯣ ꯑꯩꯒꯤꯗꯤ
ꯂꯥꯛꯑꯣ ꯒ꯭ꯔꯥꯎꯟ ꯆꯥꯎꯕ ꯂꯩꯌꯦ ꯑꯗꯨꯗ ꯑꯗꯨꯝ ꯁꯟꯅꯥꯏꯌ‌ꯦ ꯄꯥꯈꯪ ꯈꯣꯏꯗꯣ
ꯅꯨꯡꯉꯥꯏꯕꯅꯦ ꯑꯗꯨꯝ ꯅꯍꯥꯟ ꯑꯗꯨꯝ ꯁꯥꯟꯅꯍꯧꯗꯕꯗꫭ
ꯑꯥꯑꯗꯨꯝ ꯇ꯭ꯔꯥꯏꯞ ꯇ꯭ꯔꯥꯏꯞꯈꯣꯏ ꯑꯗꯨꯝ ꯐꯨꯠꯕꯣꯜ ꯇꯣꯔꯅꯥꯃꯦꯟꯒꯨꯝꯕ ꯍꯥꯡꯗ꯭ꯔꯣ
ꯑꯗꯨꯝ ꯇꯧꯋꯦꯗ
ꯇꯧꯒꯜꯂ‌ꯦꯀꯣ
ꯎꯝ